ꯍꯜꯂꯣ ꯑꯣ ꯇꯥꯔꯦ ꯇꯥꯔꯦ ꯇꯥꯔꯦ ꯄꯝꯅ ꯌꯨꯁꯥꯛ ꯆꯥꯗ ꯍꯥꯏꯩꯅꯧꯋ
ꯑꯅꯣ꯭ꯔꯥ
ꯍꯩꯅꯧ ꯐꯥꯔꯝꯗꯨꯕꯨ ꯀꯌꯥꯝ ꯆꯥꯎꯏꯤ ꯅꯪꯒꯤ
ꯃ ꯃꯌꯥꯝ ꯄꯥꯕꯦꯗ
ꯌꯥꯝ ꯄꯥꯜꯂꯦ ꯆꯨꯖꯥꯛꯁꯨ ꯇꯧꯕꯗꯥꯏꯅꯦ ꯅꯪꯗꯣ
ꯍꯣꯏ ꯇ ꯍꯣꯏ
ꯆꯤꯟꯖꯥꯛꯇꯤ ꯂꯣꯏꯈ꯭ꯔꯕꯣ
ꯆꯨꯖꯥꯛ ꯃꯇꯝꯅꯦꯅꯦ ꯈꯔꯒꯤ ꯋꯥꯔꯤꯜꯂꯤ ꯂꯥꯏꯔꯦꯟ ꯃꯥꯃꯤꯠꯀꯤ ꯃꯥ ꯃꯥꯇꯧ ꯇꯝꯕꯤ
ꯑꯣ ꯀꯌꯥꯝꯃꯨ ꯀꯌꯥꯝꯃꯨꯛ ꯊꯥꯏꯅꯣ ꯂꯧ ꯄꯔꯤ
ꯂꯧ ꯄꯔꯤ ꯁꯪꯒꯝ ꯑꯃ ꯇꯪꯈꯥꯏꯃꯨꯛꯇꯅꯤꯗ
ꯑꯣ ꯃꯊꯪꯗꯤ ꯀꯩꯀꯩ ꯊꯥꯅꯕ ꯄ꯭ꯂꯥꯟ ꯇꯧꯒꯦ
ꯃꯊꯪꯖꯤ ꯀꯣꯕꯤ ꯒꯨꯝꯕ ꯆꯥꯅꯝꯒꯨꯝꯕ ꯇꯤꯜꯂꯧꯒꯨꯝꯕ ꯑꯣꯏꯅ ꯇꯧꯔꯤ
ꯅꯪꯒꯤ ꯑꯃ ꯌꯦꯟ ꯃꯔꯨꯝ ꯀꯣꯛꯄꯤꯗꯨꯗꯤ ꯂꯣꯏꯗ꯭ꯔꯥꯕ
ꯌꯦꯟ ꯃꯔꯨꯝ ꯀꯣꯛꯄꯤ ꯑꯃꯥꯅꯤ ꯑꯗꯨꯝ ꯁꯤꯈ꯭ꯔꯥꯕꯅꯦ
ꯎꯝ ꯑꯇꯣꯞꯄ ꯑꯣꯛꯇꯤ ꯑꯣꯛꯇꯤ ꯃꯆꯥ ꯀꯌꯥꯝ ꯄꯣꯛꯈ꯭ꯔꯥꯕ
ꯃꯔꯤ ꯃꯉꯥ ꯇꯔꯨꯛ ꯇꯥꯔꯦꯠ ꯃꯨꯛ ꯄꯣꯛꯈ꯭ꯔꯦ ꯃꯤ ꯑꯃ ꯁꯨꯝ ꯐꯝꯃꯨ ꯂꯥꯎ ꯍꯥꯏꯕ ꯑꯍꯨꯝꯗꯣ
ꯑꯇꯣꯞꯄ
ꯑꯇꯣꯞꯄꯗꯤ ꯀꯩ ꯀꯩ ꯇꯧꯔꯤꯒꯦ ꯀꯃꯥꯏ ꯇꯧꯔꯤꯒꯦ ꯑꯣꯛꯇꯣ ꯆꯥꯎꯔꯥꯀꯥꯟꯗ ꯍꯥꯏꯔꯛꯑꯣ ꯑꯩꯁꯨ ꯑꯃ ꯑꯅꯤꯗ ꯂꯧꯍꯧꯒꯦ
ꯑꯇꯣꯞꯄꯥꯗꯤ ꯀꯩꯗꯧꯔꯨꯅꯤ ꯄꯩꯁꯥ ꯇꯥꯟ ꯄꯩꯁꯥ ꯇꯥꯟ ꯍꯜꯂꯣ
ꯇꯥꯏ ꯇꯥꯏ ꯇꯥꯏ
ꯅꯪꯗꯤ
ꯑꯩꯁꯨ ꯆꯞ ꯃꯥꯟꯅꯩꯌꯦ ꯑꯩ ꯑꯣꯛ ꯂꯣꯏꯈꯠꯂꯒ ꯂꯩꯔꯤꯅꯦ ꯍꯧꯖꯤꯛ ꯑꯣꯛ ꯃꯆꯤꯟꯖꯥꯛ ꯊꯥꯛꯑꯝꯃꯦ
ꯑꯗꯨꯗꯒꯤ ꯌꯦꯟꯁꯤꯡꯒꯤ ꯃꯆꯤꯟꯖꯥꯛ
ꯅꯥꯄꯤ ꯁꯤꯡꯕꯤ ꯈꯔ ꯁꯣꯏꯔꯒ ꯆꯦꯡꯀꯨꯞ ꯑꯃꯨꯛ ꯉꯍꯥꯛ ꯂꯩꯔꯒ ꯐꯨꯠꯂꯅꯤ ꯃꯣꯏ ꯑꯣꯛꯀꯤ
ꯑꯗꯨꯃꯥꯏꯅ ꯂꯩꯔꯝꯕꯅꯤ ꯑꯣꯛꯁꯤꯁꯨ ꯍꯟꯗꯛ ꯁꯦ ꯆꯥꯎꯕꯁꯦ ꯈꯔ ꯊꯤꯜꯂꯦ ꯃꯃꯥꯡꯗꯤ ꯌꯥꯝ ꯆꯥꯎꯕꯅꯦ ꯊꯨ ꯊꯨꯅ ꯈꯤꯇꯪ ꯄꯤꯖꯕꯒ ꯍꯟꯗꯛꯇꯤ ꯌꯥꯝ ꯆꯥꯎꯒꯟꯗꯦ ꯇꯤꯜ ꯂꯩꯔꯕ꯭ꯔꯥ ꯈꯪꯗꯦ ꯑꯩ ꯑꯣꯛꯁꯦ
ꯆꯥꯕꯗꯤ ꯐꯥꯕ
ꯎꯝ ꯆꯥꯗꯤ ꯃꯌꯥꯝ ꯆꯥꯕ ꯑꯗꯨ ꯅꯣꯏ ꯈꯠꯂꯨ ꯌꯥꯗ꯭ꯔꯦ ꯑꯩ ꯍꯟꯗꯛꯀꯤꯅ ꯑꯣꯛꯁꯦ ꯌꯥꯗ꯭ꯔꯦ ꯁꯦꯟ ꯃꯥꯡꯗꯧꯔꯦ
ꯌꯦꯟ ꯕꯣꯏꯖꯦ ꯀꯟꯃꯨꯛ ꯂꯣꯏꯔꯦꯅꯥ ꯍꯥꯡꯁꯤ ꯑꯃꯨꯛ
ꯀꯨꯟ ꯀꯨꯟ ꯈꯛꯇꯥꯡ
ꯌꯥꯡꯈꯩꯑꯕ ꯑꯗꯨ ꯉꯥꯛ ꯇꯧꯔꯒ ꯑꯗꯨꯝ ꯃꯔꯝ ꯃꯊꯤꯃꯨꯛ ꯐꯥꯏꯖꯕ ꯑꯃ ꯁꯥꯗꯕꯗꯤ ꯌꯥꯔꯣꯏꯕ
ꯍꯣꯏ ꯀꯨꯟ ꯌꯥꯡꯈꯩꯃꯨꯛꯇꯤ ꯌꯥꯗꯤ ꯌꯥꯕ ꯌꯥꯏ
ꯌꯥꯡꯈꯩ ꯍꯥꯏꯖꯦ ꯌꯥꯝꯗꯤ ꯌꯥꯝꯗꯦꯍ
ꯀꯅꯥꯥꯏꯅ ꯑꯗꯩꯁꯦ ꯅꯣꯡ ꯆꯨꯔꯛꯂꯤꯅꯤ
ꯅꯣꯡ ꯆꯨꯔꯛꯏꯖꯦ ꯃꯇꯝꯁꯤꯅꯅꯤ ꯀꯩꯅꯣ
ꯑꯗꯨ ꯑꯣꯏ ꯀꯅꯥ ꯂꯩ ꯀꯩꯀꯩꯅꯣ ꯑꯗꯥ ꯐꯧꯔꯤꯁꯦ ꯕꯣꯏꯁ ꯑꯗꯩꯁꯦ ꯑꯥꯍ
ꯑꯇꯣꯞꯄ ꯋꯥ ꯉꯥꯡꯕ ꯌꯥꯗꯕꯅꯦ
ꯀꯔꯤ
ꯑꯇꯣꯞꯄ ꯋꯥ ꯉꯥꯡꯕ ꯌꯥꯗꯕꯅꯦ
ꯍꯑ
ꯄꯨꯡꯗꯣꯟ ꯃꯇꯝ ꯌꯧꯁꯤꯜꯂꯛꯑꯅꯤ ꯈꯔ ꯂꯩꯔꯗꯤ ꯅꯪꯒꯤ ꯐꯥꯝꯗ ꯂꯥꯛꯑꯒ ꯆꯥꯕꯗꯣ ꯅꯤꯡꯁꯤꯡꯉꯛꯏꯗ
ꯆꯜꯂꯤꯅꯦ ꯑ ꯏꯇꯔꯟ
ꯅꯪꯒꯤ ꯌꯨꯝ ꯁꯥꯕꯗꯣ ꯀꯌꯥꯝ ꯋꯥꯠꯂꯤꯒꯦ ꯂꯣꯏꯒꯗꯕ
ꯀꯂꯔꯁꯦ ꯗ꯭ꯔꯦ
ꯌꯨ ꯌꯨꯝ ꯁꯥꯕꯗꯣ ꯀꯌꯥꯝ ꯋꯥꯠꯂꯤꯒꯦ ꯂꯣꯏꯒꯗꯕ
ꯈꯔ ꯋꯥꯠꯂꯤ ꯁꯦꯂꯤꯡꯒꯨꯝꯕ ꯔꯪ ꯁꯪ ꯗꯧꯇ ꯉꯥꯏꯔꯦ
ꯑꯅꯤ ꯀꯩꯅꯣꯋꯥ ꯑꯇꯈꯥꯏ ꯑꯗꯨ ꯇꯛꯈꯥꯏꯌꯣ ꯇꯛꯈꯥꯏꯌꯣ ꯑꯗꯨ ꯇꯛꯈꯥꯏꯌꯣ ꯑꯁ ꯀꯃꯥꯏ ꯍꯥꯟ ꯑꯝꯇ ꯇꯛꯈꯥꯏꯔꯝꯃꯣ ꯑꯗꯣ ꯀꯅꯥꯏ ꯐꯨꯔꯤꯠꯅꯣ ꯈꯪꯒꯥꯎꯅꯣ ꯑꯥꯗꯩꯁꯦ
ꯀꯅꯥꯏ ꯈꯪꯒꯥꯎꯅꯣ ꯑꯥꯗꯩꯏꯁꯦ ꯀꯅꯥꯏ ꯈꯪꯒꯥꯎꯅꯣ ꯑꯥ
ꯑꯩꯒꯤ ꯅꯠꯇꯦ ꯑꯩꯒꯤ ꯅꯠꯇꯦ
ꯑꯣ
ꯑꯩꯈꯣꯏ ꯋꯥ ꯉꯥꯡꯕꯗ ꯑꯩꯈꯣꯏ ꯉꯁꯥꯏꯒꯤ
ꯂꯦꯞꯇꯅ ꯍꯥꯏꯇꯥꯔꯦ
ꯎꯝ
ꯃꯥ ꯐꯖꯅ ꯑ ꯀꯝꯐꯣꯔꯇꯦꯕꯜ ꯑꯣꯏꯅ ꯍꯥꯏꯒꯗꯕ ꯅꯠꯇ꯭ꯔꯗꯤ ꯔꯤꯖꯦꯛ
ꯏꯁ ꯑꯩꯗꯤ ꯂꯥꯎꯠ ꯁ꯭ꯄꯤꯀꯔ ꯊꯥꯕ ꯌꯥꯇꯦꯅꯦ ꯁꯤꯗꯤ ꯀꯃꯥꯏꯟ ꯇꯧꯔꯤꯕ
ꯃꯁꯥꯒꯤꯅꯤ ꯁꯤꯗꯤ ꯕꯦꯔꯥꯅꯦ ꯏꯁ ꯂꯦꯚꯦꯜ ꯑꯃꯅꯤ ꯁꯤꯅ ꯑꯅꯗꯔ ꯂꯦꯚꯦꯜ
ꯑꯗꯣ ꯅꯣꯏ ꯋꯥꯄꯟ ꯃꯔꯛꯇ ꯎꯁꯣꯏꯒꯨꯝꯕ ꯆꯣꯡꯗ꯭ꯔꯣ
ꯆꯣꯡꯉꯦꯗ ꯈꯔ
ꯆꯣꯡꯗꯦ ꯍꯥꯏꯔꯣ
ꯆꯣꯡꯉꯦ ꯆꯣꯡꯉꯦꯕ
ꯈꯔ ꯎꯁꯣꯏ ꯐꯨꯛꯎꯖꯤꯅꯦ ꯎꯁꯣꯏ ꯀꯥꯡꯁꯨ ꯆꯥꯅꯕ
ꯍꯣꯏ
ꯌꯥꯗ꯭ꯔꯥ
ꯌꯥꯏ ꯑꯌꯨꯛꯇꯣꯀꯣ ꯃꯤ ꯈꯔ ꯈꯔ ꯑꯗꯨꯝ ꯄꯥꯟ ꯍꯧꯅꯔꯛꯑꯦ ꯃꯣꯏ ꯄꯤꯖꯡ ꯉꯥꯛꯇ ꯉꯥꯏꯔꯝꯃꯗꯤ
ꯑꯦ ꯀꯥꯡ ꯃꯌꯥꯖꯦ ꯎꯁꯣꯏ ꯌꯥꯝ ꯆꯣꯡꯒꯟꯕ ꯃꯇꯝ ꯑꯣꯏꯕꯅꯦ ꯋꯦꯗꯔꯖꯤꯒ ꯁꯥꯕꯖꯤꯒ
ꯑꯗꯣ ꯈꯔ ꯐꯨꯛꯎꯔꯒ
ꯑ ꯎꯁꯣꯏ ꯀꯥꯡꯁꯨ ꯆꯥꯕ ꯅꯠꯇ꯭ꯔꯣ꯫
ꯎꯪ ꯆꯥꯒꯦꯅ
ꯎꯁꯣꯏ ꯀꯥꯡꯁꯨ ꯀꯥꯡꯁꯨꯗꯨ ꯐꯖꯅ ꯁꯦꯝꯃꯗꯤ ꯀꯌꯥꯝ ꯀꯥꯟꯅꯔꯅꯤ꯫
ꯑꯩꯗ ꯑꯩꯗ ꯄꯨꯈ꯭ꯔꯤ ꯃꯆꯥ ꯑꯃ ꯂꯩꯔꯤꯌꯦ ꯉꯥ ꯃꯌꯥꯝ ꯆꯥꯔꯦꯁꯤ ꯑꯃꯨꯛꯇꯪ ꯐꯥꯔ ꯆꯥꯔꯗꯤ
ꯀꯥꯏꯗ
ꯑꯩꯒꯣꯏ ꯅꯥꯀꯟꯅꯤꯗ
ꯑꯣ ꯈꯣꯏ ꯃꯆꯥꯑꯝꯇꯪ ꯂꯩꯖꯦ ꯍꯥꯏꯕ꯭ꯔꯥ꯫ ꯈꯣꯏ ꯃꯆꯥ ꯑꯃꯇꯪ ꯂꯩꯕ ꯅꯨꯡꯇꯤꯒꯤ ꯆꯥꯛ ꯆꯥꯔꯝꯗꯥꯏꯗ꯫
ꯁꯦꯡꯕ
ꯍꯥꯥ ꯂꯩꯒꯤꯕ ꯅꯠꯇ꯭ꯔꯒ ꯑꯁꯣꯟ ꯅꯥꯀꯟꯗ ꯑꯩꯅ ꯄꯤꯒꯤꯕꯝ ꯂꯩꯕꯅꯤ ꯑꯗꯨꯗ ꯃꯣꯏꯗꯩ ꯂꯧꯔꯒ ꯍꯦꯛꯇ ꯊꯥꯔ ꯂꯣꯏꯔꯦ꯫ ꯅꯨꯡꯇꯤꯒꯤ ꯋꯥꯛꯀꯤꯡ ꯆꯦꯟꯕꯗꯣ ꯅꯪꯗꯤ ꯆꯦꯟꯗ꯭ꯔꯕꯣ꯫ ꯍꯜꯂꯣ ꯅꯨꯡꯇꯤꯒꯤ ꯋꯥꯀꯤꯡ ꯆꯦꯟꯕꯗꯨ ꯆꯦꯟꯗ꯭ꯔꯕꯣ꯫
ꯆꯦꯟꯒꯅꯤ ꯏꯁꯃꯠ ꯅꯪ ꯀꯩꯅꯣ ꯇꯧ ꯃꯝꯃꯗꯤ ꯈꯤꯇꯪ ꯃꯊꯛ ꯂꯥꯎ ꯑ ꯃꯤꯠ ꯁꯣꯛꯇꯨꯔꯦꯕ ꯀꯩꯅꯣ
ꯉꯁꯥꯏꯗꯤ ꯄꯨꯡ ꯀꯌꯥ ꯋꯥꯛꯀꯤꯡ ꯆꯦꯟꯒꯦ꯫
ꯄꯨꯡ ꯇꯔꯦꯠꯇꯩ ꯆꯦꯟꯕꯅ ꯅꯤꯄꯥꯥꯟꯕꯥꯎ ꯆꯦꯟ
ꯑꯗꯨꯗꯤ ꯍꯛꯆꯥꯡ ꯅꯨꯡꯉꯥꯏꯔꯝꯒꯅꯤ꯫
ꯐꯣꯟ ꯑꯃ ꯂꯥꯛꯑꯦ ꯑꯝꯇ ꯄꯥꯏꯒꯦ꯫
ꯍꯜꯂꯣ ꯋꯥꯛꯀꯤꯡ ꯆꯦꯟꯕꯖꯦ ꯅꯨꯡꯇꯤꯒꯤ ꯑꯩꯗꯤ ꯄꯨꯡ ꯀꯩꯅꯣꯗꯩ ꯆꯦꯜꯂꯦ ꯄꯨꯡ ꯃꯉꯥꯒ ꯃꯈꯥꯏ ꯁ꯭ꯋꯥꯏꯗꯒꯤꯅ ꯄꯨꯡ꯫ ꯇꯔꯨꯛ ꯃꯈꯥꯏ ꯄꯨꯡ ꯑꯃ ꯍꯥꯏꯇꯔꯦ꯫ ꯄꯨꯡ ꯑꯃ ꯆꯦꯟꯕꯁꯤꯗ꯫ ꯑꯩꯅ ꯄꯨꯡ ꯀꯥꯏ ꯑꯃꯗꯤ꯫ ꯋꯥꯛꯑꯥꯠ ꯇꯧꯔ‌ꯦ ꯏꯁꯇ꯭ꯔꯦꯠꯆꯤꯡꯒꯨꯝꯕ꯫ ꯑꯗꯨꯒ ꯑꯇꯣꯞꯄ ꯑꯗꯨ ꯍꯦꯛ ꯂꯣꯏꯕꯒ ꯑꯩꯗꯤ ꯑꯗꯨꯝ꯫ ꯁꯪꯒꯣꯝ ꯂꯧꯕ ꯑꯃꫭꯛ ꯆꯠꯂꯤꯅꯤ ꯈꯣꯡꯅ꯫ ꯑꯩ ꯁꯪꯒꯣꯝ ꯂꯧꯔꯛꯑꯅꯤ ꯁꯪꯒꯣꯝ ꯂꯧꯔꯒ꯫ ꯄ꯭ꯔꯣꯇꯤꯟ ꯈꯔ ꯊꯤꯠꯂ ꯆꯥꯔꯅꯤ꯫ ꯑꯗꯨꯗꯒꯤ ꯑꯃꯨꯛ꯫ ꯑꯩꯅ ꯆꯥꯛ ꯏꯁꯤꯡ ꯈꯔ ꯊꯣꯡꯉꯅꯤ꯫ ꯆꯥꯛꯁꯤꯡ ꯊꯣꯡꯕ ꯂꫭꯏꯔ꯫ ꯒ ꯑꯃꯨꯛ ꯑꯩ ꯐꯥꯝꯗ ꯆꯠꯂꯒ꯫ ꯑꯣꯛꯀꯤ ꯃꯆꯤꯟꯖꯥꯛ ꯊꯥꯕ꯫ ꯌꯦꯟꯒꯤ ꯃꫭꯛ ꯃꯆꯤꯟꯖꯥꯛ ꯊꯥꯕ꯫
ꯎꯝ꯫
ꯑꯗꯨꯃꯥꯏꯅ ꯅꯨꯡꯇꯤꯒꯤꯅꯤ ꯑꯩꯅ ꯇꯧꯔꯤꯁꯦ꯫ ꯑꯗꯨꯒ ꯅꯨꯃꯤꯗꯥꯡ ꯋꯥꯏꯔꯝ ꯌꯧꯁꯤꯜꯂꯀꯥꯟꯗ ꯑꯩ ꯃꯔꯨꯝ꯫ ꯃꯔꯨꯝ ꯌꯦꯟꯕꯤ ꯃꯔꯨꯝꯁꯤꯡꯗꯨ ꯑꯃꯨꯛ ꯂꯧꯈꯠꯂꯅꯤ꯫ ꯑꯗꯨꯒ ꯑꯩꯅ ꯄ꯭ꯂꯦꯠ ꯄ꯭ꯂꯦꯠꯇ ꯍꯥꯞꯄꯒ꯫
ꯎꯝ꯫
ꯑꯥ ꯗꯨꯀꯥꯟꯗ ꯊꯥꯔꯅꯤ ꯌꯥꯝꯕ ꯌꯥꯝꯗꯕ ꯈꯔ ꯑꯗꯨꯝ ꯐꯪꯉꯅꯤ ꯅꯨꯡꯇꯤꯒꯤ꯫
ꯑꯗꯨꯗꯒꯤ ꯑꯁꫭꯟꯅꯀꯟꯒꯤ ꯁꯟꯖꯔꯁꯤꯗꯣ ꯁꯪꯒꯣꯝꯗꯣ ꯏꯃꯨꯡ ꯃꯣꯏ ꯃꯤ ꯇꯔꯦꯠ ꯈꯛꯇꯅꯦꯕ ꯁꯪꯒꯣꯝ ꯄꯤꯔꯤꯁꯦ ꯅꯣꯡꯃꯒꯤ
ꯎꯝ
ꯑꯗꯣ ꯃꯊꯪ ꯁꯟ ꯑꯃꯣꯝ ꯑꯃꯒ ꯂꯧꯔꯒꯗꯤ ꯍꯦꯟ ꯀꯠꯂꯅꯤ ꯃꯣꯏ ꯌꯥꯝꯗ꯭ꯔꯕꯤ ꯃꯤ ꯀꯨꯟꯃꯨꯛ ꯊꯥ ꯑꯃꯗ ꯁꯪꯒꫭꯝ ꯄꯤꯔꯗꯤ ꯏꯟꯀꯝ ꯑꯃ ꯂꯥꯛꯏꯗꯅ ꯅꯣꯡꯃꯒꯤ ꯑꯗꯨꯅꯤ ꯑꯩꯅ ꯈꯜꯂꯤꯁꯦ ꯍꯧꯖꯤꯛ
ꯑꯗꯣ ꯑꯩ ꯑꯩ ꯉꯍꯥꯛꯇꯪꯂꯩꯔ ꯑꯃꯨꯛ ꯇꯧꯔꯛꯀꯦ ꯑꯁꯨꯝ ꯐꯣꯟ ꯇꯧꯔꯛꯂꯦ ꯌꯥꯗ꯭ꯔꯥ
ꯌꯥꯗꯦ ꯃꯤꯅꯠ ꯈꯤꯇꯪ ꯋꯥꯠꯂꯤ ꯑꯩ ꯍꯥꯏꯕ ꯂꯣꯏꯁꯤꯜꯂꯛꯑꯒꯦ ꯑꯥ ꯑꯗꯨꯗꯩ ꯌꯣꯡꯆꯥꯛ ꯄꯥꯝꯕꯤ ꯑꯃ ꯑꯅꯤ ꯃꯉꯥꯅꯤ ꯊꯥꯔꯤꯗꯣ ꯃꯃꯥꯡꯗꯁꯨ ꯌꯣꯡꯆꯥꯛ ꯄꯥꯝꯕꯤ ꯑꯃꯃꯝꯗꯒꯤ ꯂꯨꯄꯥ ꯂꯤꯁꯤꯡ ꯑꯅꯤ ꯑꯍꯨꯝꯅꯤ ꯀꯥꯟꯅꯍꯧꯔꯤꯗꯣ ꯍꯟꯗꯛꯇꯤ ꯈꯌꯥꯝ ꯄꯥꯜꯂꯛꯑꯅꯤ ꯑꯗꯨꯝ ꯍ‌ꯦꯛꯇꯥꯔꯦ ꯌꫭꯡꯆꯥꯛ ꯄꯥꯝꯕꯤ ꯃꯉꯥ ꯑꯣꯏꯇꯥꯔꯗꯤ ꯀꯌꯥ ꯇꯥꯔꯦ ꯂꯤꯁꯤꯡ ꯌꯥꯝꯗꯕꯗ ꯃꯉꯥ ꯃꯉꯥ ꯄꯥꯔꯗꯤ
ꯂꯤꯁꯤꯡ ꯀꯨꯟꯃꯉꯥ ꯑꯗꯨꯗꯤ ꯂꯤꯁꯤꯡ ꯀꯨꯟ ꯃꯉꯥ ꯂꯥꯛꯄ ꯌꯥꯕꯩ ꯂꯝꯕꯤ ꯑꯝ ꯂꯩꯔꯝꯅꯤ
ꯑꯗꯨꯒ
ꯑꫭ ꯂꯥꯏꯌꯥꯝꯄꯩ ꯀꯣ
ꯎꯝ